ꯇꯔꯕꯥ
ꯇꯥꯔꯦ ꯇꯥꯔꯦ
ꯑ ꯅꯪꯅ ꯀꯣꯜ ꯇꯧꯕꯗꯣ ꯃ ꯃꯁꯥꯒꯤ ꯑꯣꯏꯅ ꯔꯤꯡ ꯆꯠꯇꯕꯅꯤꯀꯣ ꯑꯗꯨ ꯀꯛꯊꯠꯈꯤꯅꯨꯀꯣ
ꯍꯥꯥ
ꯀꯣꯜ ꯇꯧ ꯀꯣꯜ ꯇꯧꯕ ꯃꯇꯝꯗꯅꯦ ꯑꯁ ꯑꯣꯏꯃꯥ ꯅꯥꯀꯟꯗꯩ ꯃꯌꯥꯝꯁꯤꯅ ꯌꯥꯔꯔꯣꯏꯕꯨ ꯀꯣꯜ ꯂꯣꯏ ꯊꯣꯛꯖꯔꯒꯦ ꯑꯤꯃꯩ ꯔꯦꯀꯣꯠ ꯇꯁꯟꯂꯝꯃꯅꯤ ꯅꯪꯅ ꯀꯣꯜ ꯇꯧꯕꯗꯅꯦ ꯐꯣꯟꯗ ꯑꯩꯈꯣꯏꯒꯤ ꯔꯤꯡꯁꯦ ꯃꯈꯣꯟ ꯇꯥꯗꯕꯅꯦꯕ ꯑꯗꯩ ꯅꯉꯣꯟꯗꯒꯤ ꯐꯣꯟ ꯇꯧꯔꯛꯄꯗ ꯔꯤꯡ ꯃꯈꯣꯟ ꯊꯣꯛꯇꯕꯅꯦꯕ ꯑꯗꯨꯝ ꯑꯩꯅ ꯄꯥꯏꯈꯠꯂꯛꯇ꯭ꯔꯤꯕꯥꯎꯗꯤ ꯀꯣꯟ ꯇꯥꯔꯣꯏꯕ ꯃꯁꯥꯒꯤꯅꯦꯕ ꯑꯥ ꯑꯗꯨ ꯑꯗꯨꯝ ꯄꯥꯏ ꯑꯗꯨ ꯑꯗꯨꯝ ꯇꯧꯒꯗꯕꯅꯦ ꯅꯪ ꯑ ꯉꯥꯏꯒꯗꯕꯅꯦ ꯑ ꯄꯥꯏ ꯄꯥꯏꯔꯒ ꯔꯤꯁꯤꯞ ꯇꯧꯔꯛꯇ꯭ꯔꯤꯕꯥꯎ ꯉꯥꯏꯒ ꯗꯅꯦ ꯑꯗꯨ ꯃꯇꯣꯝꯪ ꯀꯛꯈ꯭ꯔ ꯀꯛ ꯆꯒ꯭ꯔꯦꯗꯅ ꯑꯃꯥꯏ ꯇꯧ ꯑꯩ ꯍꯧꯖꯤꯛ ꯇꯣ ꯍꯪꯉꯦꯕꯀꯣ ꯑꯩꯗ ꯃꯆꯥꯅꯨꯄꯥꯗ ꯐꯣꯟ ꯅꯝꯕꯔꯗꯣ ꯇꯧꯔꯒ ꯍꯪꯉꯦꯕꯀꯣ ꯑꯗꯣ ꯁꯥꯏ ꯍꯥꯏꯔꯛꯑꯦꯕ ꯑꯗꯣ ꯌꯦꯡꯖꯨ ꯌꯦꯡꯉꯤ ꯁꯥꯖꯨ ꯁꯥꯔꯤꯌꯦꯅ ꯑꯗꯨꯝ ꯍꯥꯏꯌꯦꯕ ꯑꯗꯣ ꯑꯩꯅ ꯏꯃꯥꯟꯅꯕꯤ ꯑꯃ ꯁꯨꯃꯥꯏꯅ ꯍꯥꯏꯕꯅꯦ ꯑꯗꯣ ꯃꯥꯏ ꯂꯥꯛꯀꯤ ꯁ꯭ꯇꯣꯟꯅꯦ ꯀꯩꯅꯩ ꯄꯨꯂꯞ ꯌꯦꯡꯉꯒ ꯃꯥꯒꯤ ꯆꯥꯟꯅꯕꯒꯤ ꯁꯤꯅꯕꯅꯤ ꯑꯗꯣ
ꯎꯝ
ꯄꯩꯁꯥ ꯅꯨꯡꯁꯥꯒꯤꯗꯤ ꯈꯪꯗ꯭ꯔꯦ ꯃꯣꯏꯅ ꯑ ꯀꯅꯣ ꯇꯧꯕꯒꯤ ꯅꯪꯒꯤ ꯁꯤꯗꯣꯏꯕ ꯅꯨꯡꯗꯨꯒꯤ ꯔꯥꯇꯤꯗꯨꯒꯤ ꯃꯁꯤꯡ ꯂꯩꯅꯦꯕ ꯈꯪꯕ꯭ꯔꯥ ꯑꯗꯨꯗ ꯁꯥꯕꯤꯌꯨꯗ ꯁꯥꯕꯤꯌꯨꯔ ꯔꯥꯇꯤ ꯑꯁꯨꯛ ꯁꯥꯕꯤꯌꯣ ꯍꯥꯏꯕ ꯃꯥꯅ ꯔꯥꯇꯤ ꯑ ꯔꯥꯇꯤ ꯃꯌꯥꯝ ꯍꯥꯏꯔꯖꯨ ꯑꯦ ꯔꯥꯇꯤ ꯃꯌꯥꯝꯗꯣ ꯌꯥꯝꯃꯜꯂꯦ ꯑꯩ ꯄꯩꯁꯥ ꯈꯤꯇꯪ ꯂꯩꯔꯒ ꯑꯃꯨꯛ ꯔꯥꯇꯤ ꯑꯍꯦꯟꯃꯨꯛ ꯁꯤꯒꯦ ꯑꯗꯒꯤꯗꯤ ꯈꯤꯇꯪ ꯍꯥꯞꯆꯒꯦ ꯑꯃꯨꯛ ꯔꯇꯤꯗ ꯁꯤꯁꯤ ꯍꯥꯏꯕꯗꯣ ꯑꯗꯨꯝ ꯌꯥꯅꯔꯝꯒꯅꯦꯕ ꯑꯗꯨꯗꯤ ꯈꯪꯕ꯭ꯔꯥ ꯑꯗꯨꯗꯤ ꯑꯗꯨꯃꯥꯏ ꯇꯧꯕꯅꯦꯕ ꯑꯗꯣ ꯅꯨꯡꯖꯤ ꯑꯗꯨꯝ ꯐꯪꯅꯤ ꯈꯣꯠꯅꯤ ꯅꯁꯥꯅ ꯃꯥ ꯑꯗꯨꯝ ꯍꯥꯏꯔꯛꯑꯦꯕꯀꯣ ꯑꯩꯅ ꯀꯀꯥꯗ ꯍꯪꯗ꯭ꯔꯁꯨ ꯌꯥꯔꯗ꯭ꯔꯥ ꯍꯥꯏꯕ ꯌꯥꯔꯅꯤ ꯑꯗꯨꯝ ꯂꯥꯛꯑꯣ ꯌꯣꯅ ꯍꯥꯏꯔꯛꯑꯦ ꯃꯆꯥꯅꯨꯄꯥꯗꯨꯅ ꯑꯗꯣ ꯅꯪꯅ ꯀꯩ ꯅꯨꯃꯤꯠꯇ ꯂꯥꯛꯀꯦ ꯍꯥꯏꯕ ꯅꯪꯒꯤ ꯋꯥꯔꯤ ꯇꯥꯗꯣꯏꯕ ꯎꯝ ꯑꯥ
ꯑꯗꯨꯗꯤ ꯍꯌꯦꯡꯖꯨ ꯌꯥꯔꯔꯣꯏꯕꯀꯣ
ꯑ
ꯁꯒꯣꯟꯁꯦꯟ ꯅꯨꯃꯤꯠꯇꯣ ꯐ ꯖꯥꯔ
ꯃꯣꯏ ꯃꯄꯣꯛ ꯅꯨꯃꯤꯠ ꯅꯠꯇꯕ꯭ꯔꯥ
ꯅꯠꯇꯦ
ꯄꯣꯛ ꯅꯨꯃꯤꯠ ꯅꯠꯇꯦꯕ
ꯎꯝ
ꯑ ꯃꯄꯣꯛ ꯅꯨꯃꯤꯠ ꯅꯠꯇ꯭ꯔꯒꯗꯤ ꯑꯦ ꯌꯥꯏꯑꯦꯕꯀꯣ ꯑꯗ ꯃꯥꯅ ꯖꯤꯛ ꯌꯥꯝ ꯂꯩꯇ꯭ꯔꯒꯗꯤ ꯌꯥꯝ ꯂꯩꯇꯕ ꯍꯥꯏꯖꯦ ꯃꯥꯒꯤ ꯆꯤꯟꯕ ꯅꯨꯃꯤꯠ ꯆꯤꯟꯗꯕ ꯅꯨꯃꯤꯠ ꯌꯥꯝꯅ ꯊꯃꯝꯃꯕ ꯅꯨꯃꯤꯠ ꯍꯥꯞꯄꯝꯗꯤ ꯂꯩꯔ ꯅꯣꯢ ꯅꯄꯥꯖꯤꯗꯤ ꯑꯗꯨ ꯇꯥꯗꯤ ꯃꯥꯅ ꯅꯪꯅ ꯑꯌꯨꯛ ꯂꯥꯛ ꯑꯒ ꯍꯔꯥꯎꯅ ꯑꯌꯨꯛꯇ ꯄꯤꯔꯝꯃꯒ ꯌꯦꯡꯕꯤꯔꯝꯃꯣ ꯍꯥꯏꯔꯒ ꯅꯨꯡꯊꯤꯟꯗ ꯅꯨꯡꯊꯤꯟꯗ ꯑꯣꯏꯔ ꯅꯨꯡꯗꯤꯟꯗ ꯅꯪ ꯂꯥꯛ ꯑꯒ ꯄꯨꯂꯞ ꯄꯥꯝꯃꯤꯟ ꯅꯔꯒ ꯐꯝꯃꯤꯟ ꯅꯔꯒ ꯑꯗꯨꯃꯥꯏꯅ ꯇꯧꯔꯁꯨ ꯑꯗꯨꯝ ꯌꯥꯏꯑꯦꯕ ꯑꯗꯩ ꯈꯨꯗꯛꯇ ꯇꯧꯕꯗꯨꯅ ꯅꯪꯅ ꯈꯨꯗꯛꯇ ꯇꯧ ꯍꯥꯏꯔꯒꯅ ꯑ ꯑꯩꯅ ꯆꯠꯂꯒ ꯑꯩ ꯃꯥ ꯁꯨꯃꯥꯏꯅ ꯀꯩꯀꯥ ꯈꯨꯗꯛꯇ ꯇꯧꯕ ꯌꯥꯒꯗ꯭ꯔꯥ ꯍꯥꯏꯗꯣ ꯀꯨꯊꯤ ꯌꯦꯡꯕꯝ ꯄꯨꯔꯛꯄꯩ ꯇꯥꯏꯃꯤꯡ ꯑꯃꯗꯤ ꯑꯗꯨꯝ ꯇꯥꯏꯃꯤꯡꯗꯨꯗ ꯌꯦꯉ ꯍꯥꯏꯔꯒꯅ ꯃꯉꯣꯟ ꯑꯗꯨꯝ ꯍꯥꯏ ꯇꯥꯔꯦꯗꯅ ꯑꯗ ꯑꯩꯈꯣꯏ ꯊꯝꯂꯝꯃꯒꯦ ꯌꯦꯡꯊꯣꯛ ꯄꯤꯔꯝꯃꯣ ꯑꯗꯨꯒ ꯑꯗꯨ ꯃꯥ ꯑꯗꯨꯝ ꯍꯥꯏꯔꯛ ꯑꯅꯦꯕ ꯑꯗꯨꯗꯤ ꯇꯥꯏꯃꯤꯡꯗꯣ ꯍꯧꯖꯤꯛ ꯌꯦꯡꯕ ꯌꯥꯒꯗ꯭ꯔ ꯌꯥꯅꯤ ꯌꯥꯔꯣꯏ ꯍꯥꯏꯕꯗꯣ ꯈꯪꯉꯤꯗꯅ ꯑꯗꯨꯗ ꯅꯪꯅ ꯄꯨꯔꯛ ꯀꯗꯕ ꯅꯨꯃꯤꯠ ꯑꯗꯨ ꯑꯗꯨꯝ ꯄꯨꯔꯛꯑꯣ ꯑꯌꯨꯛꯇ ꯂꯥꯛꯀꯦꯔꯥ ꯅꯨꯡꯊꯤꯟ ꯂꯥꯛꯀꯦꯔꯥ ꯅꯪꯅ ꯁꯪꯒꯗꯕ ꯇꯥꯏꯃꯤꯡꯗꯨ ꯄꯣꯔꯛꯑꯣ ꯃꯄꯣꯛ ꯅꯨꯃꯤꯠ ꯅꯠꯇꯕ ꯑꯃꯝꯗ ꯎꯝ
ꯁꯒꯣꯜꯁꯦꯟ ꯅꯨꯃꯤꯠꯁꯦ
ꯎꯝ
ꯁꯒꯣꯜꯁꯦꯟ ꯅꯨꯃꯤꯠꯁꯤꯗ ꯂꯥꯛ ꯑꯒꯦ ꯑꯌꯨꯛꯇꯤ ꯌꯥꯗꯧ ꯃꯥꯟꯗꯦ ꯑꯉꯥꯡ ꯁ꯭ꯀꯨꯜ ꯍꯜꯂꯛꯑꯒ ꯉꯥꯏꯍꯥꯛ ꯂꯥꯛ ꯑꯒꯦ
ꯁ꯭ꯀꯨꯜꯁꯤꯕꯨ ꯍꯨꯖꯤꯛ ꯐꯥꯎ ꯄꯩꯈꯥ ꯂꯣꯏꯗ꯭ꯔꯤ
ꯁꯨꯇꯤ ꯊꯥꯗ꯭ꯔꯤꯌꯦ ꯃꯣꯏꯒꯤ ꯑꯥ ꯀꯩꯅꯣ ꯀꯥꯡ ꯉꯁꯤꯗꯤ ꯁꯨꯗꯤ ꯊꯥꯏ ꯌꯦꯕꯀꯣ ꯉꯔꯥꯡ ꯑꯦꯛꯖꯥꯝ ꯂꯣꯏꯕꯒꯤ ꯑꯗꯨ ꯍꯩꯌꯦꯡ ꯁ꯭ꯀꯨꯜ ꯀꯥꯅꯤ ꯍꯪꯆꯤꯠꯁꯨ ꯀꯅꯤ ꯃꯣꯏ ꯀꯔꯤ ꯅꯨꯃꯤꯠꯇ ꯁꯨꯇꯤ ꯊꯥ ꯗꯦꯠ ꯇ꯭ꯨꯋꯦꯟꯇꯤ ꯇꯨꯗꯒꯤ ꯊꯥꯗꯧ ꯃꯥꯂꯦꯕ ꯑꯩ
ꯇ꯭ꯨꯋꯦꯟꯇꯤ ꯋꯥꯟ ꯍꯥꯏꯕ꯭ꯔꯥ ꯀꯩꯅꯣ ꯑꯉꯥꯡꯅ ꯑꯩꯈꯣꯏꯅ ꯍꯥꯏ ꯑꯦꯛꯁꯀꯔꯁꯟ ꯆꯠꯂꯒ ꯊꯥꯅꯤ ꯍꯥꯏꯌꯦ ꯅꯦ ꯅꯣꯏꯗꯨꯗꯤ ꯀꯃꯥꯏꯅ ꯇꯧꯔꯤꯕ
ꯑꯗꯨꯅꯦ ꯇ꯭ꯨꯋꯦꯟꯇꯤ ꯋꯥꯟ ꯑꯩ ꯇ꯭ꯨꯋꯦꯟꯇꯤ ꯇꯨ ꯁꯦ ꯇ꯭ꯨꯋꯦꯟꯇꯤ ꯇꯨ ꯗꯩꯅ ꯇ꯭ꯨꯋꯦꯟꯇꯤ ꯑꯩꯠꯐꯧ ꯂꯩꯗꯅ ꯖꯦꯅꯦꯔꯦꯜ ꯃꯌꯥꯝꯒꯤ ꯀꯩꯅꯣꯁꯦ ꯑꯗꯣ ꯇ꯭ꯨꯋꯦꯟꯇꯤ ꯇꯨꯗꯒꯤ ꯊꯥꯒꯗꯕ ꯃꯥꯜꯂꯦꯕ ꯃꯣꯏꯒꯤ ꯁꯨꯇꯤꯁꯦ ꯑꯩ ꯁꯨꯝ ꯈꯟꯕꯗ ꯀꯩꯅꯣꯗꯩ ꯊꯥꯔꯅꯤ ꯑꯩ ꯈꯪꯉꯦ ꯑꯥ ꯇ꯭ꯋꯦꯟꯇꯤ ꯋꯥꯟ ꯏꯦ ꯅꯣꯡꯃꯥꯏꯖꯤꯡ ꯑꯣꯏꯔꯦ ꯑꯣꯏꯔꯦꯕꯀꯣ ꯑꯣꯏ ꯇꯣꯏꯟꯇꯤ ꯀꯥꯔ ꯊꯥꯗꯧ ꯃꯥꯜꯂꯦ ꯁꯦꯇꯔꯗꯦꯕꯧ ꯀꯥꯔ ꯊꯥꯗꯧ ꯃꯥꯜꯂꯦ
ꯁꯦꯇꯔꯗꯦꯕꯧ ꯀꯥꯔꯒ ꯑꯦꯁꯀꯔꯁꯟ ꯁꯤꯅ ꯀꯝ ꯃꯣꯏ ꯑꯦꯁꯀꯔꯁꯟꯖꯤꯅ ꯀꯔꯝ ꯀꯥꯟ ꯇꯧꯔꯛꯇꯣꯢꯕ
ꯑꯦꯛꯁꯀꯥꯔꯁꯟꯖꯦ ꯃꯦꯟ ꯇꯥꯗꯦꯗꯥ ꯈꯣꯏ ꯂꯩꯀꯥꯎꯖꯤꯗꯤ ꯏꯁꯀꯥꯔꯁꯟꯖꯦ ꯃꯦꯟꯇꯗ꯭ꯔꯦ
ꯏꯁ꯭ꯀꯨꯜꯅ ꯆꯠꯇꯣꯔꯤꯕ꯭ꯔꯥ ꯅꯠꯇ꯭ꯔ ꯂꯩꯀꯥꯏꯅ ꯆꯠꯇꯣꯔꯤꯕꯥ ꯀꯩꯅꯣ ꯍꯥꯢꯖꯤꯕꯣ ꯂꯩꯀꯥꯏꯒꯤ ꯍꯥꯏꯁꯦ ꯑꯉꯥꯡ ꯂꯩꯀꯥꯏꯒꯤ ꯈꯣꯝꯖꯟꯅꯔ ꯒ ꯅꯣꯢ ꯑꯍ ꯑꯍ ꯄꯦꯔꯦꯟꯁꯁꯤꯡ ꯇꯧꯔꯒ ꯑꯉꯥꯡꯁꯤꯡꯒ ꯇꯧꯔꯒ ꯀꯩꯅꯣ ꯆꯠꯄꯩ ꯋꯥꯔꯤꯔꯣ ꯍꯥꯏꯁꯦ
ꯁꯦꯂꯦꯞ ꯒ꯭ꯔꯨꯞ ꯀꯥꯡꯕꯨ ꯍꯧꯔꯁꯤꯡꯗꯣ ꯑꯗꯨ ꯆꯠꯁꯦꯅ ꯍꯥꯏꯅꯕꯅꯤꯗ
ꯑꯣ ꯑꯗꯨꯒꯤ ꯋꯥꯔꯤꯅꯦꯕ
ꯎꯝ ꯃꯣꯏ ꯗꯦꯠ ꯇ꯭ꯋꯦꯟꯇꯤ ꯕꯧ ꯀꯥꯔꯅꯤ ꯁ꯭ꯀꯨꯜꯁꯦ ꯈꯣꯢ ꯗꯦꯠ ꯇ꯭ꯋꯦꯟꯇꯤꯗ ꯑꯣꯖ ꯖꯥ ꯑꯝ ꯂꯥꯛꯀꯅꯤꯅ ꯍꯥꯏꯌꯦꯕ
ꯗꯦꯠ ꯁꯚꯦꯟꯇꯤꯟꯖꯤꯗ ꯄꯩꯁꯥ ꯇꯥ ꯍꯌꯦꯡꯁꯦ ꯌꯨꯝꯁꯀꯩꯁꯅꯤꯗꯅ ꯗꯦꯠ ꯁꯚꯦꯟꯇꯤꯟꯅꯤꯗꯅ ꯑꯩꯇꯤꯟꯅꯤ ꯏꯔꯥꯢ ꯅꯥꯢꯟꯇꯤꯟꯅ ꯊꯥꯡꯖꯥ ꯇꯣꯢꯟꯇꯤꯅ ꯁꯒꯣꯜꯁꯦꯟ ꯀꯩꯅꯣ ꯇꯣꯢꯟꯇꯤꯗꯤ ꯁꯟꯗꯦ ꯇꯥ ꯇꯣꯢꯟꯇꯤꯗꯤ ꯁꯟꯗꯦ ꯑꯦ ꯇꯣꯢꯟꯇꯤꯗꯤ ꯁꯟꯗꯦ ꯇꯥꯕ꯭ꯔꯣꯅꯦ
ꯇ꯭ꯋꯦꯟꯇꯤ ꯊꯥꯡꯖꯥ ꯇꯥꯢꯌꯦ
ꯇ꯭ꯋꯦꯟꯇꯤꯋꯥꯟ ꯁꯟꯗꯦ ꯇꯥꯌꯦ ꯎꯝ
ꯇꯥꯔꯕ ꯎꯝ ꯅꯪꯅ ꯂꯥꯛꯀꯅꯤ ꯁꯪꯒꯣꯜ ꯁꯦꯟꯗ ꯂꯥꯛ ꯑ
ꯁꯤꯅ ꯀꯩꯅꯣ ꯁꯤꯗ ꯂꯥꯛꯑꯒꯦ ꯗꯦꯠ ꯁꯒꯣꯜꯁꯦꯟ ꯗꯦꯠ ꯑꯥꯏꯠꯇꯤꯟ ꯑꯦ ꯑꯣ ꯌꯥꯏ ꯌꯥꯏ ꯗꯦꯠ ꯑꯥꯏꯠ ꯑꯩꯇꯤꯟꯁꯦ ꯑꯉꯥꯡ ꯁ꯭ꯀꯨꯜ ꯍꯜꯂꯛꯑꯒꯅꯦ ꯑꯦ ꯗꯦꯠ ꯑꯩꯇꯤꯟꯗꯤ ꯌꯥꯔꯣꯏ ꯖꯨꯟ ꯑꯥꯏꯠꯇꯤꯟꯅꯤ
ꯑꯥ
ꯖꯨꯟ ꯑꯩꯇꯤꯟꯒꯤ ꯋꯥꯔꯤ ꯀꯩꯁꯨ ꯃꯔꯤ ꯂꯩꯅꯔꯣꯏꯗ ꯀꯨꯊꯤ ꯌꯦꯡ ꯕꯕꯨ
ꯖꯨꯟ ꯑꯩꯇꯤꯟ ꯆꯠꯊꯣꯛ ꯆꯠꯁꯤꯟ ꯅꯨꯡꯉꯥꯏꯒꯗ꯭ꯔꯣ ꯀꯨꯊꯤꯒꯤ ꯅꯠꯇꯤꯌꯦ ꯆꯠꯊꯣꯛ ꯆꯠꯁꯤꯟ ꯅꯨꯡꯉꯥꯏꯒ ꯗꯣ ꯖꯨꯟ ꯑꯩꯏꯠꯇꯤꯟꯗꯣ ꯑꯥ ꯕꯟ ꯕꯔꯥꯡꯒꯤ ꯋꯥꯔꯤ ꯑꯩꯅ ꯍꯥꯏꯁꯤꯅ
ꯑꯧ ꯑꯣ ꯑꯣ ꯑꯗꯨꯗꯤ ꯑꯩꯅ ꯍꯥꯏꯅꯦ ꯅꯪ ꯑꯗꯨꯝ ꯄꯤꯔꯝꯃꯒ ꯌꯦꯡꯍꯜꯂꯝꯕꯁꯨ ꯀꯩꯁꯨꯕꯨꯗꯤ ꯀꯥꯏꯗꯦꯕ ꯅꯪꯅ ꯅꯨꯃꯤꯗꯨꯨꯗ ꯅꯨꯡꯉꯥꯏ ꯇꯔꯒꯁꯨ ꯑꯩꯈꯣꯏꯒꯤꯅꯦ
ꯎꯝ ꯀꯩꯅꯣ ꯇꯧꯔꯒꯦ ꯖꯣꯟꯁꯤꯌꯥ ꯑꯩꯅꯦ ꯍꯌꯦꯡ ꯌꯨꯝꯁꯥꯀꯩꯁꯥ ꯅꯨꯃꯤꯠꯁꯦ ꯍꯌꯦꯡꯖꯦ ꯅꯪꯉꯣꯟꯗ ꯄꯤꯔꯝꯃꯒꯦ ꯉꯟꯇꯥꯅ ꯑꯩ ꯀꯩꯅꯣ ꯊꯕꯛ ꯆꯥꯠꯇ꯭ꯔꯤꯉꯩꯗ ꯊꯤꯜꯂꯛ ꯑꯒꯦ ꯑꯩ ꯗꯗꯥ ꯊꯤꯜꯂꯁꯨ ꯊꯤꯜꯍꯜꯂꯛꯑꯒꯦ ꯐꯖꯅ ꯇꯧꯔꯒꯦ ꯑꯗꯨꯕꯨ ꯅꯪꯅ ꯌꯦꯡꯍꯟꯕꯤꯔꯝꯃꯣ ꯑꯗꯨꯒ ꯃꯔꯣꯜ ꯃꯔꯤꯗꯣ ꯐꯖꯅ ꯍꯥꯏꯔꯝꯃꯣ ꯗꯣ ꯃꯣꯏ ꯈꯨꯗꯣꯞ ꯇꯨꯅꯅꯦ ꯑꯩꯈꯣꯏꯅ ꯑꯄꯥꯝꯕ ꯍꯥꯏꯗꯤ ꯈꯨꯗꯣꯞ ꯃꯑꯣꯡ ꯑꯩ ꯉꯔꯥꯡ ꯍꯥꯏꯕꯗꯣ ꯅꯪ ꯈꯪꯉꯤꯗꯅ
ꯈꯪꯉꯤ ꯈꯪꯗꯦ ꯅꯅꯋ ꯅꯋꯥꯗꯣ ꯄꯣꯔꯛꯎ
ꯑꯗꯨꯅꯦ ꯑꯗꯨꯅꯦ ꯃꯥ ꯃꯁꯥꯗꯣ ꯌꯥꯠ ꯑꯗꯨꯒ ꯑꯄꯥꯝꯕ ꯅꯨꯡ ꯃꯑꯣꯡ ꯑꯗꯩ ꯈꯨꯗꯣꯞꯀꯤ ꯗꯤꯖꯥꯏꯟꯗꯣ ꯈꯟꯕ ꯌꯥꯒꯗ꯭ꯔ ꯍꯥꯏꯁꯤꯃꯒ ꯍꯪꯗꯣꯔꯛꯑꯣ
ꯑꯣ ꯍꯪꯕꯤꯒꯦ ꯑꯥ ꯅꯨꯡꯒꯤ ꯗꯤꯖꯥꯏꯟꯖꯦ ꯅꯨꯡꯒꯤ ꯑꯌꯥ ꯅꯨꯡꯒꯤ ꯗꯤꯖꯥꯏꯟꯁꯦ ꯇꯥꯎꯑꯣꯕ ꯑꯩꯩꯅ ꯍꯥꯏꯒꯦꯕꯀꯣ ꯑꯅꯨꯡꯒꯤ ꯗꯤꯖꯥꯏꯟꯁꯤꯗ ꯃꯥꯒꯤ ꯃꯥꯅ ꯍꯥꯏꯕ ꯉꯥꯛꯇꯅ ꯀꯩꯅꯣ ꯇꯧꯅꯤ ꯍꯥꯏꯕ ꯂꯩꯇꯦꯕ ꯑꯩꯒꯤ ꯅꯨꯡꯒꯤ ꯗꯤꯖꯥꯏꯟꯁꯤꯗ ꯍꯥꯏꯔꯤꯕ ꯇꯤꯁꯦ ꯁꯤꯒꯤꯁꯤꯗ ꯅꯪꯅ ꯁꯨꯏ ꯃꯥ ꯗꯤꯖꯥꯏꯟ ꯈꯜꯂ ꯁꯤꯒꯦ ꯍꯥꯏꯕ꯭ꯔꯥ ꯗꯥꯎ ꯌꯥꯅꯕ ꯁꯤꯒ ꯍꯥꯏꯕ꯭ꯔꯥ ꯋꯥꯍꯪ ꯂꯥꯛ ꯐꯅꯦꯕ ꯌꯥꯝ ꯃꯔꯩ ꯇꯧꯅꯣꯌꯣ ꯅꯪ ꯁꯥꯏ ꯍꯦꯔꯣꯗꯣ ꯅꯪꯅ ꯀꯤ ꯗꯥꯎ ꯌꯥꯅꯕ ꯁꯤꯒꯦ ꯍꯥꯏꯕ꯭ꯔꯥ ꯅ ꯇ꯭ꯔꯒ ꯅꯪ ꯅꯨꯡ ꯄꯥꯃꯕꯩ ꯁꯤꯒꯦ ꯍꯥꯏꯕ꯭ꯔꯅ ꯑꯩꯗꯤ ꯀꯣꯏꯁꯟ ꯇꯧꯔꯛ ꯥꯇꯧꯔꯛꯏꯕ ꯍꯥꯏꯗꯤ ꯃꯈꯜ ꯀꯩꯅꯣ ꯈꯔ ꯂꯩꯌꯦꯕ ꯅꯪꯅ ꯄꯥꯝꯃꯤꯕ ꯗꯤꯖꯥꯏꯟꯗꯨꯗ ꯅꯨꯡꯗꯨꯅ ꯃꯥꯒꯤ ꯔꯦꯇꯤ ꯁꯨꯕ ꯁꯨꯗꯕ ꯀꯣ ꯋꯥꯔꯤ ꯇꯥꯎꯕꯀꯣ ꯈꯟꯅꯖꯦꯕ ꯍꯣꯏ ꯁꯨꯔꯝꯃꯒꯗꯤ ꯀꯩꯁꯨ ꯀꯥꯏꯗ꯭ꯔꯦ ꯑꯄꯥꯝꯕ ꯐꯪꯉꯒꯗꯤ ꯕꯦꯁ ꯇꯥꯔꯦ ꯑꯩ ꯍꯥꯏꯁꯦ ꯍꯥ ꯑꯗꯨꯒ ꯑ ꯃꯥꯅ ꯄꯥꯝꯃꯤꯕ ꯃꯑꯣꯡꯗꯨꯃꯛꯇꯗ ꯃꯥꯅ ꯍꯥꯏꯔꯤꯕ ꯈꯨꯊꯤꯅ ꯄꯤꯔꯛꯄꯗ ꯅꯪ ꯁꯤꯁꯤꯕ ꯁꯤꯒꯤ ꯑ ꯔꯥꯇꯤꯗꯨ ꯑꯣꯏꯔꯦ ꯍꯥꯏꯔꯒꯗꯤ ꯔꯦꯇꯤꯁꯨ ꯑꯣꯏꯔꯦ ꯁꯨ ꯑꯣꯏꯔꯦ ꯍꯥꯏꯔꯒꯗꯤ ꯕꯦꯁ ꯀꯥꯏꯗ꯭ꯔꯦ ꯀꯩꯁꯨ ꯀꯥꯏꯗ꯭ꯔꯦꯀꯣ ꯑꯗꯨꯒ ꯃꯥꯅ ꯄꯥꯝꯗꯕ ꯄꯣꯠ ꯗꯤꯖꯥꯏꯟꯗꯨ ꯈꯛꯇꯤꯒꯤ ꯄꯥꯝꯕꯒꯤ ꯈꯜꯂꯒꯗꯤ ꯃꯥꯅ ꯁꯤꯒꯗꯕ ꯄꯣꯠꯇꯨꯗꯤ ꯑ ꯑ ꯑ ꯑꯗꯨꯅꯦ ꯍꯥꯏꯖꯦ ꯗꯤꯖꯥꯏꯟꯗꯣ ꯈꯛꯤ ꯈꯜ ꯂꯒ ꯁꯤ ꯇꯩ ꯍꯥꯏ ꯇꯔꯗꯤ ꯆꯥꯟꯅꯗꯦ ꯍꯥꯏꯔꯛꯑꯗꯤ ꯅꯪ ꯗꯤꯖꯥꯏꯟꯗꯨ ꯈꯜꯂꯒ ꯁꯤꯗꯣꯔꯤꯕ꯭ꯔꯥ ꯅꯪ ꯅꯁꯥꯒꯤ ꯗꯥꯎ ꯌꯥꯅꯕꯩ ꯈꯜꯂꯒ ꯁꯤꯗꯣꯔꯤꯕ꯭ꯔꯥ ꯑꯗꯨꯏꯗꯣ ꯂꯥꯛꯑꯅꯦꯕ ꯋꯥꯍꯪꯗꯣ ꯈꯪꯉꯕ ꯑꯩ ꯍꯥꯏꯁꯦ ꯃꯥꯅ ꯑꯥꯔꯒꯨꯃꯦꯟ ꯇꯧꯗꯣ ꯇꯧꯒꯅꯨ ꯍꯥꯏꯌꯣꯕ ꯑꯗꯣ ꯐꯖꯕꯩ ꯈꯜꯂꯒ ꯉꯥꯛꯇ ꯇꯧꯒꯅꯣ ꯑꯩꯈꯣꯏꯁꯨ ꯐꯖ ꯐꯖ ꯁꯤꯅꯤꯡꯉꯦ ꯑꯗꯨꯕꯨ ꯑꯩꯒꯤ ꯆꯥꯅꯕꯒꯤ ꯄꯣꯠ ꯑꯃ ꯍꯥꯏꯕ ꯑꯃ ꯂꯩꯕꯅꯤꯅ ꯑꯩ ꯁꯦꯝ ꯀꯥꯟꯗ ꯑꯩꯅ ꯃꯆꯨꯁꯦ ꯄꯥꯝꯗꯦ ꯊꯤ ꯍꯥꯏꯔꯤꯅꯦꯕ ꯑꯗꯨ ꯑꯣꯏꯔꯒꯁꯨ ꯏꯁꯥꯒꯤ ꯑꯩꯒꯤ ꯂꯛꯀꯤ ꯑꯣꯏꯅꯕꯅꯤꯀꯣ ꯍꯥꯏꯔꯒ ꯑꯗꯨꯃꯥꯏꯅ ꯁꯤ ꯗꯨꯔꯤꯅꯦꯕ ꯃꯥ ꯐꯖꯕ ꯁꯤꯒꯦ ꯍꯥꯏ ꯇꯥꯔꯗꯤ ꯗꯃꯥ ꯗꯃꯥ ꯑꯗꯨꯝ ꯀꯩꯊꯦꯜꯗꯒꯤ ꯀꯩꯗꯩ ꯄꯪꯌꯣꯟ ꯌꯣꯟꯗꯅ ꯐꯖꯕ ꯈꯜꯂ ꯁꯤꯎ ꯌꯥꯏꯑꯦꯕ ꯑꯩ ꯍꯥꯏꯁꯤ ꯆꯨꯝꯗ꯭ꯔꯣ ꯖꯥ ꯑꯗꯨꯅꯦꯕ ꯑꯗꯨ ꯋꯥꯍꯪꯗꯣ ꯃꯉꯣꯟꯗ ꯂꯥꯛꯀꯅꯦ ꯍꯥꯏꯕ ꯑꯗꯣ ꯅꯪ ꯐꯖꯕꯒꯤ ꯁꯤꯒꯦ ꯍꯥꯏꯔꯒꯅ ꯐꯖꯕꯗꯤ ꯑꯩꯈꯣꯏꯗꯤ ꯐꯖꯕ ꯃꯌꯥꯝ ꯄꯤꯒꯦ ꯑꯗꯣ ꯅꯪꯒꯤ ꯍꯥꯏꯔꯤꯕ ꯄꯣꯠꯁꯤꯗꯗꯤ ꯅꯪꯒꯤ ꯔꯇꯤ ꯇꯤ ꯑꯁꯨꯛ ꯁꯤꯒꯗꯕꯅꯤ ꯅꯪꯒꯤ ꯀꯨꯊꯤꯅ ꯅꯪꯒꯤ ꯁꯤ ꯋꯥꯠꯂꯤꯕꯖꯦ ꯁꯤꯒꯤ ꯁꯔꯨꯛꯁꯤꯡꯉꯩ ꯁꯤꯔꯒ ꯃꯦꯟꯈꯠꯇꯣꯏꯅꯤ ꯔꯇꯤ ꯁꯨꯕꯗꯨꯅ ꯍꯥꯏꯔꯤꯕ ꯅꯨꯡꯗꯤ ꯗꯤꯖꯥꯏꯟꯖꯦ ꯌꯥꯎꯏ ꯔꯇꯤ ꯁꯨꯗ꯭ꯔꯒꯅ ꯅꯪꯒꯤ ꯄꯣꯠꯁꯤꯗ ꯅꯪ ꯑꯄꯥꯝꯗ ꯐꯪꯗꯣꯏꯅꯤ ꯍꯥꯏ ꯑꯗꯨꯒꯨꯝꯕ ꯈꯤꯇꯪ ꯍꯦꯟꯗꯣꯛ ꯍꯟꯖꯤꯟ ꯍꯟꯗꯣꯛ ꯍꯟꯖꯤꯟ ꯍꯥꯏꯕ ꯑꯃ ꯂꯥꯛ ꯀꯅꯦꯕꯀꯣ ꯑꯗꯨꯝꯕꯗꯨꯗ ꯌꯥꯕ ꯌꯥꯗꯕ ꯍꯥꯏꯕꯗꯨꯒꯤ ꯄꯥꯟꯖꯤꯅ ꯑꯃꯨꯛ ꯍꯥꯏꯔꯛꯀꯅꯤꯗꯅ ꯑꯗꯨꯗ ꯈꯜꯂꯒ ꯇꯧꯕ ꯇꯥꯕ ꯆꯞ ꯆꯥꯅ ꯐꯪꯉꯒꯅ ꯐꯪꯉꯦ ꯐꯪꯗ꯭ꯔꯒꯅ ꯃꯥꯒꯤ ꯋꯥꯔꯤꯃ ꯑꯦ ꯅꯪ ꯔ ꯇꯤꯖꯦ ꯁꯨꯃꯥꯏ ꯇꯧꯔ ꯇꯥꯔꯦ ꯅꯪꯅ ꯅꯪꯅ ꯄꯥꯝꯖꯩꯕ ꯅꯨꯡꯖꯤ ꯗꯗꯤ ꯑꯁꯤ ꯈꯔ ꯋꯥꯠꯂꯦ ꯑꯗ ꯑꯗꯨꯝ ꯅꯪꯅ ꯌꯥꯖꯔꯦ ꯍꯥꯏꯇꯥꯥꯔꯒꯗꯤ ꯑꯗꯨꯝ ꯁꯣꯝ ꯒꯤꯖꯨ ꯁꯥꯕꯤꯔꯣ ꯍꯥꯏꯇꯥꯥꯔꯦ ꯁꯥ ꯇꯥꯝꯃꯤ ꯑꯗꯨꯒ ꯔꯥꯇꯤ ꯁꯨꯕ ꯄꯣꯠꯁꯤꯅ ꯅꯨꯡꯖꯤꯅꯦ ꯁꯨꯃꯥꯏꯅ ꯑꯣꯏꯔꯦ ꯑꯗꯨꯇꯥꯔꯗꯤ ꯅꯪꯅ ꯅꯨꯡꯖꯤ ꯄꯥꯝꯖꯗ꯭ꯔꯒꯁꯨ ꯍꯥꯏꯔꯤꯕ ꯅꯪꯒꯤ ꯀꯨꯊꯤꯅ ꯄꯤꯔꯤꯕ ꯄꯣꯠꯁꯤ ꯃꯇꯨꯡꯏꯟꯅ ꯅꯪꯒꯤ ꯆꯥꯅꯕꯗꯤ ꯁꯤꯚꯝ ꯊꯣꯛꯄꯗꯤ ꯁꯤꯅꯤ ꯆꯨ ꯅꯨ ꯆꯨ ꯋꯥꯔꯤ ꯄꯨꯃꯛ ꯇꯣꯛꯊꯣꯛ ꯍꯣ ꯗꯤꯖꯥꯏꯟ ꯅꯨꯡꯖꯥꯏꯟꯒꯤ ꯇꯣꯛꯊꯣꯛꯈ꯭ꯔꯣ ꯅꯪꯒꯤ ꯆꯥꯟꯅꯕꯒꯤꯗꯤ ꯁꯤꯗ ꯂꯣꯏ ꯐꯪꯉꯦ ꯅꯨꯡꯉꯦ ꯍꯥꯏꯕ ꯑꯃ ꯂꯩꯗꯅ ꯑꯗꯨꯒꯨꯝꯕ ꯄꯣꯠ ꯑꯃ ꯌꯥꯎꯔꯛ ꯇꯥꯔꯒꯗꯤ ꯆꯞ ꯆꯥꯅ ꯐꯪꯗ꯭ꯔꯗꯤ ꯃꯥ ꯅꯨꯡꯗꯨꯁꯨ ꯗꯨ ꯁꯤꯗ ꯌꯥꯔꯣꯏ ꯁꯨꯡꯁꯤ ꯁꯤꯗꯕ ꯌꯥꯗꯦ ꯍꯥꯏꯕꯗꯣ ꯑꯩ ꯁꯤꯔꯔꯣꯏ ꯍꯥꯏꯗꯨꯗꯤ ꯃꯥ ꯃꯔꯩ ꯇꯥꯔꯛꯑꯅꯤꯕ ꯅꯣꯏ ꯃꯣꯆꯥꯒꯤꯗꯨꯗꯤꯀꯣ ꯑꯗꯨꯗꯤ ꯋꯥꯔꯤꯗꯣ ꯍꯌꯦꯡ ꯃꯥꯅ ꯃꯑꯣꯡꯗꯣ ꯄꯥꯟꯖꯤꯅ ꯄꯨꯊꯣꯛꯏꯗꯨꯒ ꯃꯥꯅ ꯄꯥꯝꯃꯤꯗꯨꯒ ꯀꯌꯥꯝ ꯈꯦꯠꯅꯕ ꯈꯦꯠꯅꯗꯕ ꯈꯣꯠꯄ ꯍꯥꯏꯕꯗꯣ ꯌꯦꯡꯅꯔꯒ ꯁꯤꯕ ꯇꯥꯔꯦꯅ ꯇꯣꯛ ꯂꯥꯎ ꯁꯥꯖꯜꯂꯨꯕꯩꯅꯦꯕ ꯅꯣꯏꯅ ꯇꯣꯏꯗꯨꯅ ꯃꯁꯥ ꯌꯥꯎꯕꯣꯢ ꯌꯥꯎꯗ ꯎꯕꯣꯏ ꯎꯗꯕꯣꯏ ꯇꯧꯗꯕꯒꯤ ꯂꯥꯞꯅ ꯀꯩꯅ ꯄꯪꯂꯩ ꯂꯩꯅꯔꯒ ꯇꯧꯕꯒꯤꯅꯦꯕ ꯑꯗꯨꯒꯤ ꯗꯁꯥꯗꯨꯗꯤ ꯑꯗꯣ ꯍꯧꯖꯤꯛꯀꯤꯖꯤꯗꯤ ꯃꯥꯅ ꯍꯪꯉꯛꯀꯅꯦꯕ ꯑꯩꯖꯨ ꯅꯨꯡꯗꯤ ꯁꯨꯃꯥꯏꯅ ꯇꯧꯔꯦ ꯁꯤꯒꯩ ꯁꯤꯡꯉꯩ ꯂꯩꯔꯦ ꯈꯣꯠꯂꯦ ꯍꯥꯏꯕ ꯑꯃ ꯍꯪꯅꯕ ꯌꯥꯒꯗ꯭ꯔꯥ ꯃꯥꯏ ꯑꯄꯥꯝꯕ ꯑꯃ ꯈꯣꯠ ꯄꯃ ꯍꯥꯏꯕ ꯑꯃ ꯈꯤꯇꯪ ꯍꯪꯅ ꯇꯥꯔꯦ ꯖꯅꯕ ꯀꯣ ꯑꯗꯨꯒꯤ ꯑ ꯀꯣꯏꯅ ꯀꯁꯇꯃꯥꯏꯁ ꯇꯧꯖꯔꯒ ꯁꯨꯃꯥꯏꯅ ꯁꯦꯝꯕ ꯌꯥꯕꯤꯕ꯭ꯔꯥ ꯁꯤ ꯇꯧꯕ꯭ꯔꯥ ꯗꯤꯖꯥꯏꯟꯅ ꯁꯤꯁꯤ ꯇꯧꯕ꯭ꯔꯥ ꯍꯥꯏꯕꯗꯣ ꯅꯁꯥꯅ ꯂꯥꯛꯆꯔꯒ ꯅꯪꯒꯤ ꯍꯦ ꯅꯪꯅ ꯁꯤꯗꯧ ꯅꯠꯇꯦ ꯅꯪ ꯍꯦꯔꯣꯅ ꯁꯤꯗꯣꯏꯅꯤꯅ ꯍꯤꯔꯣ
ꯃꯥꯅꯦ ꯑꯗꯨꯅꯦ ꯑꯩ ꯑꯩ ꯍꯟꯇꯃꯨꯛꯗꯤ ꯅꯦ ꯑꯩ ꯑꯝꯇ ꯇꯧꯖꯔꯔꯣꯏ ꯃꯁꯥ ꯇꯧ
ꯑꯥ ꯅꯪ ꯌꯥꯎꯖꯧ ꯅꯪ ꯄꯦꯠꯇꯣꯠ ꯌꯥꯝ ꯉꯥꯡꯉꯤ ꯑꯩ ꯍꯩꯅꯗꯦ ꯅꯪꯅ ꯄꯥꯝꯃꯤ ꯄꯥꯝꯗꯦ ꯑꯥ ꯄꯥꯟꯖꯤꯅ ꯍꯥꯏꯔꯛ ꯄꯨꯟꯅ ꯁꯤꯅꯤ ꯅꯪꯅ ꯄꯥꯝꯃꯤꯁꯤꯅꯤ ꯑꯗꯣ ꯀꯔꯝ ꯀꯔꯝꯕꯅꯣ ꯃꯤꯅ ꯁꯤꯅ ꯁꯤꯁꯨꯔ ꯍꯥꯏ ꯅꯪꯅ ꯄꯥꯝꯕꯅ ꯁꯤꯅꯤ ꯅꯪꯅ ꯄꯥꯝꯃꯒꯅ ꯁꯤꯔꯒꯅ ꯁꯤ ꯇꯧꯕ ꯁꯤ ꯇꯧꯕ ꯍꯥꯏꯕ ꯕ ꯑꯃ ꯂꯩꯅꯦ ꯑꯗꯨ ꯋꯥꯔꯤꯗꯣ ꯅꯪꯅ ꯅꯪꯒꯤ ꯅꯨꯄꯥꯗꯨꯗ ꯒ꯭ꯌꯥꯟ ꯇꯥꯍꯜꯂꯣ ꯕꯥ ꯅꯪꯉꯣꯟꯗ ꯊꯩꯖꯤꯜꯂꯛꯇꯅꯕ ꯑꯩ ꯍꯥꯏꯁꯦ ꯃꯔꯩ ꯌꯥꯝ ꯇꯧꯔꯗꯤ ꯃꯤꯖꯦ ꯑꯗꯨꯃꯥꯏꯅ ꯈꯔ ꯀꯣꯛꯇꯣ ꯁꯥꯟꯅꯔꯣꯕ ꯑꯗꯩ ꯃꯥꯏ ꯑꯄꯥꯝꯕꯗꯣ ꯉꯥꯛꯇ ꯇꯧꯔꯗꯤ ꯅꯪ ꯊꯤꯖꯔꯣ ꯍ ꯅꯪꯅꯁꯨ ꯊꯩꯗꯣꯛꯄꯁꯨ ꯉꯝꯗꯦ ꯑꯩ ꯍꯥꯏꯖꯦ ꯅꯠꯇ꯭ꯔꯥ ꯑꯗꯨꯏ ꯇꯥꯔꯒꯗꯤ ꯑ ꯄꯣꯠꯇꯣ ꯅꯪ ꯑꯗꯨꯗꯤ ꯁꯤꯔꯔꯣꯏꯒꯦ ꯍꯥꯏꯕ꯭ꯔꯥ ꯅꯪ ꯄꯥꯝꯕꯗꯣ ꯐꯪꯗ꯭ꯔꯒꯗꯤꯅ ꯍꯦꯛꯇ ꯇꯨꯠ ꯇꯁꯜꯂꯣ ꯂꯣꯏꯔꯦ ꯎꯄꯥꯏ ꯂꯩꯇꯦ
ꯎꯝ ꯑꯗꯨ ꯅꯪ ꯄꯩꯁꯥ ꯆꯥꯎꯔꯥꯛꯄ ꯑꯝꯗꯤ ꯍꯪꯕ꯭ꯔꯥ
ꯄꯩꯁꯥ ꯆꯥꯎꯔꯥꯛꯄ ꯍꯪꯗꯦ ꯃꯤꯒꯤ ꯅꯨꯡꯒꯤ ꯃꯠ ꯃꯥ ꯂꯣꯏ ꯔꯦꯠ ꯂꯩꯖꯔꯝꯒꯅꯤ ꯑꯗꯨꯗꯤ ꯑꯩꯈꯣꯏꯅ ꯈꯪꯗꯦ ꯑꯥ ꯅꯨꯡꯗꯨꯒꯤ ꯔꯥꯇꯤꯗꯨꯒꯤ ꯃꯇꯨꯡ ꯏꯟꯂꯦ ꯀꯩꯁꯨ ꯈꯦꯠꯅꯔꯣꯏ ꯃꯤꯒꯤ ꯁꯅꯥ ꯂꯨꯄꯥ ꯁꯨꯝꯕꯩ ꯃ ꯍꯀꯥꯡꯗ ꯂꯣꯏ ꯂꯩꯅꯕꯅꯤꯅ ꯃꯥꯅ ꯍꯦꯛꯇ ꯍꯦꯟꯅ ꯌꯣꯟꯕ ꯌꯥꯔꯣꯏꯕ ꯑꯗꯨꯒꯤꯗꯤ
ꯑꯗꯣ ꯇꯥꯕ꯭ꯔꯣ ꯑꯩ ꯊꯝꯒꯦ ꯑꯩ ꯉꯥꯛꯇ ꯇꯪ ꯊꯝꯈꯤꯒꯦ ꯑꯗꯨꯒ ꯇꯧꯔꯛꯀꯦ
ꯑꯣ ꯇ ꯍꯣ ꯍꯣꯏ ꯍꯣꯏ ꯍꯣꯏ ꯊꯝꯃꯣ ꯊꯝꯃꯣ ꯇꯥꯔꯕꯣ ꯍꯣꯏ ꯍꯣꯏ ꯌꯥꯛꯀꯦ ꯌꯥꯔꯦ ꯊꯝꯃꯣ ꯊꯝꯃꯣ ꯎꯝ ꯇꯧꯔꯣ ꯇꯧꯔꯣ ꯎꯝ ꯎꯝ ꯀꯛꯊꯠꯄ ꯌꯥꯗꯔꯦꯅꯦꯍꯦ